ꯎꯝ ꯀ ꯄꯅꯥ ꯆꯖꯤꯗꯥ ꯑꯩꯅ ꯍꯥꯏꯕ꯭ꯔꯥ ꯆꯍꯤ ꯍꯜꯒꯁꯨ ꯑꯗꯨꯝ ꯎꯝ ꯃꯥꯅꯤ ꯑꯗꯣ ꯍꯧꯖꯤꯛ ꯀꯥꯟꯅꯤ ꯀꯣ ꯅꯨꯄꯤ ꯊꯤꯕꯗꯤ ꯂꯩꯇ꯭ꯔꯕꯅꯦ ꯀꯩ ꯀꯅ ꯀꯥꯟꯗꯤ ꯂꯣꯏꯅꯤ ꯁꯦꯝꯕ ꯌꯥꯔꯦ ꯃꯨꯕ ꯅꯨꯄꯤꯗꯨꯁꯨ ꯉꯧꯍꯟꯕ ꯌꯥꯔꯦ ꯑꯗꯨꯒ ꯁꯛ ꯒꯤ ꯀꯁ ꯎꯝ ꯅꯪꯒꯤ ꯈꯣꯟꯗꯣ ꯐꯖꯅ ꯇꯥꯗꯦꯅꯦ
ꯇꯥꯕ
ꯑ ꯇꯥꯔꯦ ꯇꯥꯔꯦ
ꯎꯝ
ꯑꯗꯨꯅ ꯅꯪꯁꯨ ꯐꯖꯅ ꯌꯦꯡꯉ ꯂꯧꯀꯣ ꯍꯥꯏꯗꯤ ꯁꯔꯖꯔꯤ ꯇꯧꯕ ꯅꯨꯄꯤ ꯑꯣꯏꯔꯝꯃꯣ ꯉꯧꯅꯕ ꯀꯥꯞꯄ ꯑꯣꯏꯔꯝꯃꯣ ꯅꯪꯗꯤ ꯂꯣꯏꯔꯦ ꯅꯆꯥ ꯗꯨꯗꯤ ꯐꯖꯔꯅꯤ ꯎꯄꯥꯏ ꯂꯩꯇꯦꯕ ꯃꯝ ꯍꯥꯟꯅ ꯃꯨꯔꯝꯃꯒꯗꯤ ꯗꯨꯝ ꯃꯆꯥꯗ ꯑꯗꯨꯝ ꯃꯨꯅ ꯊꯣꯂꯛꯀꯅꯤ ꯑ ꯅꯣꯅꯤꯡꯉꯦꯗ
ꯨꯅꯨꯄꯤꯗꯤ ꯉꯧꯋꯤꯗꯤ ꯂꯧꯅꯤꯉꯤ ꯃꯨꯗꯤ ꯂꯧꯅꯤꯡꯗꯦ ꯀꯃ ꯐꯖꯔꯁ ꯃꯨꯔꯤ ꯁꯨꯡꯂꯧ ꯂꯧꯑꯣꯏ ꯑꯩꯗꯤ
ꯎꯝ ꯑꯗꯨꯃꯥꯏꯅ ꯍꯥꯏꯅꯔꯦ
ꯑꯝ ꯅ ꯄꯤꯗꯤ
ꯍꯥꯏꯗꯤ ꯑꯃꯨꯕ ꯂꯩꯕ ꯅꯨꯄꯤꯁꯤꯡꯗꯨꯗꯤ ꯉꯥꯎꯔꯝꯕꯅꯤꯅꯦ
ꯑꯉꯧꯕꯁꯤꯡꯁꯤ ꯗ꯭ꯔꯦꯁ ꯍꯥꯞꯄꯗ ꯑꯗꯨꯝ ꯐꯖꯩꯑꯕ ꯑꯃꯨꯕ ꯍꯥꯞꯄꯁꯨ ꯑꯉꯧꯕ ꯍꯥꯞꯄꯁꯨ ꯄꯌꯦꯕ ꯆꯨꯝꯗꯔꯣ
ꯗꯤ ꯍꯔꯔꯣꯏ ꯆꯨꯃꯦ ꯆꯨꯃꯦ ꯅꯠꯇꯅ ꯍꯧꯖꯤꯛ ꯐꯥꯎꯒꯤꯗꯃꯛꯇꯗꯤ ꯅꯨꯄꯤ ꯍꯥꯏꯗꯤ ꯑꯣ ꯎꯝ ꯑꯗꯨꯝ ꯄꯥꯝꯕ ꯌꯥꯎꯗ꯭ꯔꯤꯕꯣ
ꯎ ꯌꯥꯎꯋꯦꯗꯣ ꯅꯪ ꯁꯤꯟꯕꯤꯒꯦꯕ
ꯎꯝ ꯌꯥꯏꯅ ꯁꯦꯝꯃ ꯌꯥꯔꯗꯤ ꯅꯪ ꯑꯣꯏꯔꯗꯤ ꯀꯃꯥꯏꯟ ꯇꯧꯕ ꯑꯩꯗꯤ ꯑꯣꯏꯔꯣꯏꯗ
ꯑꯗꯨ ꯃꯨꯟꯅ ꯈꯜꯂꯣ ꯃꯨꯟꯅ ꯈꯜꯂꯣ
ꯑꯦ ꯑꯁ ꯑꯦ ꯑꯩ ꯑꯣꯏꯔꯣꯏ ꯑꯩ ꯑꯣꯏꯔꯣꯏ ꯅꯪꯅꯕꯨ ꯄꯥꯝꯃꯦ ꯍꯥꯏꯗꯤ ꯑꯇꯣꯞ ꯄꯅꯨꯄꯤꯗꯤ ꯁꯦꯝꯕꯤꯒꯦ
ꯑꯩ ꯇꯧꯕꯒꯅ ꯄꯥꯝꯕ ꯌꯥꯎꯗꯦ ꯄꯥꯝꯕ ꯌꯥꯎꯔꯝꯃꯗꯤ ꯀꯣꯏꯔꯝꯃꯅꯤꯅ ꯄꯥꯝꯕ ꯌꯥꯎꯗꯦ
ꯄꯥꯝꯕ ꯌꯥꯎꯗ꯭ꯔꯤ ꯍꯧꯖꯤꯛ ꯐꯥꯎꯒꯤ ꯑꯦ ꯑ ꯇ ꯀꯣꯟꯅ ꯀꯣꯟꯅ ꯅꯪꯅ ꯌꯥꯝ ꯄꯥꯝꯕ ꯂꯥꯛꯀꯅꯤꯗ
ꯉꯥꯛꯅꯤꯡꯉꯦ
ꯑꯗꯣ ꯉꯥꯏꯕ ꯇꯥꯕꯅꯤ ꯍ ꯑꯁ ꯇꯨꯝꯁꯤꯠ ꯐꯥꯗꯕ ꯇꯥꯏꯞꯇ ꯇꯧꯋꯦ
ꯑꯈꯣꯏ ꯑꯩꯈꯣꯏꯒꯤ ꯏꯃꯥꯟꯕꯤꯁꯤꯡꯁꯤ ꯑꯩꯈꯣꯏꯒꯤ ꯑꯩꯒꯤ ꯏꯃꯥꯟꯅꯕꯁꯤꯡꯁꯦ ꯑꯩꯈꯣꯏ ꯑꯉꯥꯡ ꯉꯥꯛꯇ ꯌꯦꯡꯕ ꯃꯥꯟꯗ ꯆꯍꯤ ꯅꯥꯏꯟꯇꯤꯟ ꯇ꯭ꯋꯦꯟꯇꯤ ꯇꯋꯦꯟꯇꯤ ꯋꯥꯟ ꯃꯣꯏ ꯇ꯭ꯋꯦꯟꯇꯤ ꯐꯥꯏꯚ ꯌꯗꯤ
ꯎ ꯑꯕꯔꯅꯤꯒꯣ
ꯑꯩꯏꯗꯤ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨꯗꯨꯗꯤ ꯌꯦꯡꯗꯦ ꯑꯉꯥꯡ ꯑꯣꯏꯃꯟꯗꯤ
ꯅꯨꯄꯥ ꯑꯍꯟꯅ ꯅꯨꯄꯥ ꯑꯍꯟꯅ ꯅꯨꯄꯤ ꯑꯉꯥꯡ ꯌꯦꯡꯕꯅꯦꯕ ꯑꯗꯨꯒ ꯈꯪꯗꯔ꯭ꯦꯗ ꯀꯃꯥꯏꯟ ꯇꯧꯁꯤ
ꯑꯩꯁꯨ ꯑꯈꯣꯏꯁꯨ ꯀꯩꯅꯣ ꯑꯦ ꯑꯉꯥꯡꯗꯤꯅꯪꯉꯦꯕ ꯄꯦ ꯗꯣꯁꯤ ꯌꯦꯉꯥꯡꯗꯤ ꯌꯦꯡꯅꯤꯡꯗꯦꯕ ꯃꯤ ꯂꯩꯗ ꯎꯝ
ꯃꯤꯗ ꯂꯩꯕꯅꯦ ꯅꯣꯏ ꯑꯉꯥꯡ ꯑꯣꯏꯃꯜꯂꯁꯨ ꯋꯥꯕꯅꯦꯗ ꯅꯁ ꯊꯤꯅꯕꯗꯣ ꯎ ꯑꯉꯥꯡ ꯑꯣꯏꯔꯁꯨꯀꯣ ꯅꯨꯡꯁꯤꯅꯕꯗ ꯌꯥꯝ ꯋꯥꯕꯅꯦ
ꯍꯣꯏ ꯋꯥꯈꯟ
ꯎꯝ ꯃꯣꯏ ꯗꯤꯗꯤ ꯑꯉꯥꯡꯁꯤꯡꯁꯨ ꯆꯥꯟꯅꯗꯦ ꯆ ꯂꯩꯕꯦ ꯑ
ꯎꯝ
ꯈꯪꯗ꯭ꯔꯣꯏ ꯑꯗꯨꯗꯤ ꯍꯣꯏ ꯑꯉꯥꯡ ꯃꯣꯏꯁꯨ ꯑꯗꯨꯝ ꯑꯉꯥꯡ ꯑꯣꯏꯕꯩꯅꯦꯅ ꯑꯗꯨꯝ ꯀꯩ ꯍꯥꯏꯒꯅꯤ ꯃꯣꯏꯒꯤ ꯋꯥꯈꯜꯗꯣ ꯃꯦꯆꯌꯔꯗꯤ ꯑꯣꯏꯗꯕꯅꯤꯅ ꯋꯥꯔꯤ ꯁꯥꯟꯅꯕ ꯀꯥꯟꯗꯁꯨ ꯈꯔꯛꯇꯤ ꯀꯩꯅꯣ ꯇꯧꯕꯅꯦ ꯑꯋꯏꯕ
ꯅꯦꯄꯥꯒꯤ ꯅꯨꯄꯤꯁꯤꯡꯁꯦ ꯀꯔꯤꯅꯤꯀꯣ
ꯑꯣ ꯈꯥꯖꯥꯕꯅꯦꯝ ꯎꯝ ꯄꯥꯜꯂꯤ ꯐꯖ ꯐꯖꯕ ꯌꯥꯝ ꯂꯩꯕꯅꯦ
ꯣꯏ ꯔ
ꯑꯩꯒꯤ ꯏꯆꯦꯗꯣ
ꯍꯣꯏ
ꯅꯦꯄꯥꯂꯤꯗ ꯌꯨꯝ ꯄꯥꯜꯂꯦꯕ
ꯎꯝ
ꯑꯗ ꯃꯣꯏꯒꯤ ꯃꯅꯥꯛꯀꯨꯝꯕꯗꯣ ꯃꯤ ꯐꯖ ꯐꯖꯕ ꯂꯩꯕꯅꯦ ꯑꯩ ꯏꯆꯦꯁꯨ ꯐꯖꯕꯅꯦ ꯑꯗꯨꯝ ꯑꯗꯩ ꯑꯩꯅ ꯊꯥꯒꯠꯄ ꯅꯠꯇꯕꯀꯣ ꯃꯥꯥꯗꯣ ꯃꯥꯒꯤ ꯃꯃꯤꯠꯇꯨ ꯂꯥꯎꯔꯒ ꯃꯥꯗꯤ ꯅꯦꯄꯥꯂꯤꯥꯟ ꯃꯥꯟꯕꯅꯦꯕꯀꯣ ꯑꯗꯨꯒ ꯑꯗꯨꯝ ꯋꯥꯡꯉꯒꯀꯣ ꯃꯤ ꯋꯥꯡꯕꯅꯦ
ꯎꯝꯝ
ꯍꯧꯖꯤ ꯑ ꯍꯥ ꯇꯨꯡꯃꯤ ꯅ ꯅꯦ ꯍꯧꯖꯤꯛ ꯐꯥꯎꯁꯨ ꯑꯗꯨꯝ ꯐꯖꯕꯅꯦ ꯃꯥꯗꯤ ꯃꯧ ꯑꯣꯏꯔꯁꯨ ꯑꯉꯥꯡ ꯑꯅꯤ ꯂꯩꯔꯦꯕꯀꯣ ꯇꯣꯏꯟꯇꯤꯅꯥꯏ ꯑꯉꯥꯡ ꯃꯉꯥꯡ ꯑꯣꯏꯔꯤ ꯎꯝ ꯍꯧꯖꯤꯛꯁꯨ ꯃꯆꯥ ꯑꯅꯤ ꯁꯨꯔꯦ ꯂꯩꯁꯥꯕꯤ ꯐꯥꯒꯗꯧꯔꯦ ꯑꯃꯗꯤ
ꯎꯝ
ꯩꯁꯥꯕꯤꯕꯨ ꯐꯥꯔꯕꯅꯦ ꯑꯗꯨ ꯑꯣꯏꯔꯁꯨ ꯎꯝ ꯉꯟꯅꯄꯥꯝꯕ ꯍꯧꯖꯤꯛꯅ ꯍꯥꯏꯗꯤ ꯊꯥꯏꯅ ꯑꯉꯥꯡꯅ ꯌꯨꯝ ꯄꯥꯟꯕꯅꯤꯅ ꯍꯧꯖꯤꯛꯇꯅ ꯂꯩꯁꯥꯕꯤ ꯑꯣꯏꯅ ꯐꯥꯈ꯭ꯔꯒ ꯃꯥꯗꯣ ꯍꯧꯖꯤ ꯍꯧꯖꯤꯛ ꯃꯁꯛ ꯀꯟꯅ ꯐꯖꯔꯤꯕꯅꯤꯃ
ꯊꯦꯡꯅ ꯄꯥꯜꯂꯗꯤ ꯑꯩꯒꯤ ꯌꯦꯅ
ꯑ ꯀ ꯅꯪꯦ ꯋꯥꯔꯤꯁꯤꯗꯤ ꯂꯩꯔꯅꯤ
ꯐꯖꯕꯅꯦ ꯃꯥꯁꯨ ꯃꯥꯒꯤ ꯀꯨꯆꯨꯗꯨꯅꯅꯦ ꯌꯥꯝ ꯉꯧꯕꯗꯤ ꯑꯣꯏꯗꯕ ꯑꯗꯨꯝ ꯃꯤꯗꯜꯗ ꯂꯩꯕꯗ ꯃꯌꯥꯏ ꯇ ꯂꯩꯕ ꯀꯨꯆꯨꯗ ꯑꯣꯏꯕ ꯃꯣꯒꯦ ꯃꯨꯑꯦ ꯍꯥꯏꯔꯁꯨ ꯌꯥꯝ ꯃꯨꯗꯦ ꯉꯧꯋꯦ ꯍꯥꯏꯔꯁꯨ ꯑꯃꯨꯛ ꯌꯥꯝ ꯉꯧꯗꯕ ꯑꯩꯈꯣꯏ ꯐꯦꯃꯤꯂꯤꯗꯀꯣ ꯑꯉ ꯍꯥꯏꯕꯁꯦ ꯑꯩ ꯑꯩ ꯑꯩꯗꯣ ꯏꯃꯥ ꯂꯧꯕꯒꯤꯅꯦ ꯏꯃꯥ ꯉꯧꯋꯦꯕꯀꯣ ꯑꯗꯣ ꯑꯇꯣꯞꯄ ꯑꯩꯒꯤ ꯏꯅꯥꯎꯅꯨꯄꯤꯁꯨ ꯃꯨꯏꯌꯦ ꯏꯅꯥꯎꯅꯨꯄꯥꯁꯨ ꯍꯧꯖꯤꯛ ꯆꯥꯎꯔꯛꯑꯒ ꯃꯨꯈ꯭ꯔꯦ ꯃꯥꯗꯤꯦ ꯊꯥꯏꯅꯗꯤ ꯌꯥꯝ ꯉꯧꯔꯝꯕꯅꯦ ꯑꯗꯣ ꯃꯣꯏ ꯑꯍꯨꯝꯅ ꯑꯃꯨꯛ ꯇꯣꯡꯉꯥꯜꯂꯦꯒ ꯑꯩꯈꯣꯏ ꯏꯆꯤꯜ ꯏꯅꯥꯎꯒꯤ ꯃꯁꯛꯇꯣ ꯂꯣꯏ ꯇꯣꯡꯉꯥꯟꯕꯅꯦ ꯑꯩꯗꯤ ꯄꯨꯔꯥ ꯏꯃꯥꯅꯦ ꯏꯃꯥ ꯑꯦꯛꯖꯛꯅꯦ ꯑꯩꯗꯤ ꯍꯧꯖꯤꯛꯇꯤ ꯎꯝ ꯂꯩꯁꯥꯕꯤ ꯀꯥꯗꯗꯤ ꯌꯥꯝ ꯐꯖꯩ ꯍꯥꯏ ꯏꯃꯥꯗꯣ ꯑꯗꯣ ꯍꯧꯖꯤꯛꯁꯨ ꯑꯗꯨꯝ ꯐꯖꯩꯗ ꯏ ꯃꯥꯗꯤꯦ ꯎꯝ ꯌꯥꯝ ꯌꯥꯝ ꯑꯍꯟꯗꯤ ꯅꯠꯇ꯭ꯔꯤꯗ ꯐꯤꯐꯇꯤ ꯄ꯭ꯂꯁ ꯨꯀꯨꯝꯕ ꯑꯣꯏꯕ ꯃꯥ ꯐꯪꯗꯣꯏ ꯐꯣꯔꯇꯤ ꯅꯍꯥꯟꯃꯨꯛꯇꯩꯅ ꯇꯥꯕꯗ ꯐꯣꯔꯇꯤ ꯀꯌꯥꯅꯣ ꯍꯥꯏꯈꯤꯕꯅꯦ ꯏꯃꯥꯁꯨ ꯌꯥꯝ ꯑꯉꯥꯡ ꯑꯣꯏꯕꯅꯤ ꯑꯗꯨꯕꯨ ꯃꯥꯟꯅꯔꯝꯃꯅꯤ ꯑꯍꯟꯗꯤ ꯑꯣꯏꯗ꯭ꯔꯤ ꯌꯥꯝꯅ ꯈꯣꯏ ꯃꯃꯥꯒ ꯆ ꯃꯥꯟꯅꯔꯝꯃꯦ ꯑꯩꯈꯣꯏ ꯃꯥꯁꯨ ꯌꯥꯝ ꯉꯟꯅ ꯌꯨꯝ ꯄꯥꯜꯂ ꯍꯥꯏꯌꯦ ꯥ ꯌꯥꯏꯅꯦ ꯈꯪꯗꯦ ꯏꯃꯥꯗꯨ ꯂꯩꯁꯥꯕꯤ ꯀꯥꯟꯗꯗꯤ ꯎꯗꯦ ꯗꯣ ꯃꯤꯅ ꯍꯥꯏꯕꯗꯀꯣ ꯏꯃꯥꯗꯣ ꯃꯁꯛ ꯌꯥꯝ ꯐꯖꯩ ꯍꯥꯏ ꯐꯣꯇꯣꯒꯨꯝꯕ ꯂꯩꯇꯦ
ꯎꯝ ꯐꯇꯣ
ꯀꯥꯞꯄꯒꯁꯨ ꯑꯩꯗꯤ ꯊꯥꯏꯅꯗꯤ ꯌꯥꯝ ꯀꯥꯞꯇꯕ ꯃꯥꯜꯂꯦꯗ ꯃꯣꯢ ꯎꯝ ꯑꯩꯒꯤꯗꯤ ꯑꯩ ꯏꯃꯥꯗꯤ ꯎꯕ ꯐꯪꯗ꯭ꯔꯦ ꯃꯁꯛ ꯌꯥꯝ ꯐꯖꯩ ꯍꯥꯏꯌꯦ ꯃꯃꯥꯏꯗꯣ ꯃꯥꯁꯨ ꯃꯃꯥꯏꯗ ꯑꯗꯨꯝ ꯔꯥꯎꯟ ꯑꯣꯏꯕꯅꯦꯕꯀꯣ ꯑꯩꯒꯤ ꯏꯃꯥꯗꯣ ꯑꯩꯁꯨ ꯃꯥꯏꯗꯤ ꯑꯗꯨꯝ ꯏꯃꯥꯒ ꯃꯥꯟꯅꯅꯕꯒꯤꯔꯥꯎ ꯑꯣꯏꯒꯅꯦꯕ ꯑ ꯔꯥꯎꯟ ꯍꯥꯏꯕꯕꯨ ꯃꯥꯏ ꯍꯥꯏ ꯁ ꯈꯪꯗꯤ ꯏꯃꯥꯒ ꯆꯞ ꯃꯥꯟꯅꯩꯗ ꯑꯩꯗꯤ ꯑꯗꯨꯝ ꯃꯤꯅꯁꯨ ꯍꯥꯏꯌꯦꯕ ꯅꯪꯗꯤ ꯅꯃꯥꯒ ꯌꯥꯝ ꯃꯥꯟꯅꯩꯌꯦ ꯍꯥꯏꯔꯒ
ꯃꯃ ꯃꯥꯂꯦꯅ
ꯎꯝ ꯑꯩꯗꯤ ꯏꯗꯣꯝꯆꯥꯈꯣꯏꯗꯣ ꯑꯗꯨꯅꯁꯨ ꯍꯥꯏꯕꯅꯦꯕ ꯅꯃꯥ ꯌꯥꯝ ꯃꯥꯜꯂꯦ ꯍꯥꯏꯔꯒ ꯃꯥꯟꯗꯤ ꯃꯥꯜꯂꯝꯒꯅꯤꯗ ꯌꯥꯝ ꯑꯣꯏꯕꯅꯦ ꯍꯥꯏꯗꯤ ꯐꯩꯌꯦ ꯃꯁꯛ ꯈꯪꯗ꯭ꯔꯦ ꯇꯧꯔꯤꯁꯦ ꯅꯪꯗꯤ ꯀꯅꯥ ꯃꯥꯟꯕ꯭ꯔꯥ
ꯑꯩꯩꯗꯤ ꯏꯄꯥ ꯃꯥꯥꯜꯂꯦ ꯌꯦ ꯃꯤꯅ
ꯅꯨꯄꯥꯗꯤ ꯃꯄꯥ ꯃꯥꯟꯕꯁꯨ ꯐꯩꯅꯦ ꯀꯩꯅꯣ ꯑꯩꯒꯤ ꯏꯅꯥꯎꯅꯨꯄꯥꯁꯨ ꯑꯩꯈꯣꯏ ꯕꯕꯥ ꯃꯥꯟꯕꯅꯦ ꯑꯩ ꯏꯌꯥꯝꯕꯗꯤ ꯑꯣ
ꯑꯩꯒꯤ ꯏꯄꯥꯅ ꯑꯃꯨꯛꯀꯥ
ꯑꯉꯥꯡꯗꯣ ꯇꯨꯝꯈ꯭ꯔꯦ ꯑꯃꯨꯛꯀ
ꯑꯉꯥꯡ ꯗꯤ ꯇꯈ꯭ꯔꯦꯃꯉꯥꯡ ꯃꯥꯟꯗꯦꯀꯣ ꯀꯈꯜꯗꯣ
ꯍꯥꯥ ꯆꯍꯤ ꯐꯥꯗꯔꯤꯗ ꯊꯥꯅꯦ ꯅꯤꯄꯥꯜ ꯊꯥ ꯅꯤꯄꯥꯜ ꯃꯉꯥ
ꯈꯣꯡꯖ ꯀꯥꯏ ꯇꯥꯕꯗꯣ
ꯎꯝ ꯅꯨꯡꯁꯤꯕꯅꯤ ꯑꯩꯗꯤ ꯑꯉꯥꯡ ꯌꯥꯝ ꯅꯨꯡꯁꯤꯌꯦ ꯑꯗꯨꯒꯤ ꯑꯗꯨꯝ ꯑꯉꯥꯡ ꯂꯧꯕꯁꯨ ꯍꯩꯕꯀꯣ ꯑꯩꯒꯤ ꯏꯆꯦ ꯃꯆꯥ ꯑꯅꯤꯗꯣ ꯑꯩꯅ ꯑꯗꯨꯝ ꯂꯧꯔꯛꯄꯅꯦꯕꯀꯣ
ꯎꯝ
ꯑꯗꯨꯝ ꯃꯣꯏ ꯄꯣꯛꯄꯗꯒꯤ ꯑꯩꯗꯤ ꯃꯣꯏꯗ ꯂꯩꯔꯒ ꯁ꯭ꯀꯨꯜ ꯆꯠꯂꯦꯕ ꯈꯨꯟꯗꯣ ꯂꯥꯞꯃꯟꯕꯒꯤ ꯑꯗꯒꯤ ꯃꯣꯏꯗ ꯑꯗꯨꯝ ꯂꯩ ꯌꯦ ꯑꯁ ꯍꯧꯖꯤꯛꯀꯥꯟꯗꯤ ꯑꯩꯗꯣ ꯃꯄꯥꯟ ꯊꯣꯛꯈꯤꯗꯦ ꯑꯃꯨꯛꯀ ꯑꯁꯨꯝ ꯍꯦꯟꯅ ꯀꯩ ꯍꯥꯏꯅꯤ ꯑꯃꯨꯛꯀ ꯈꯔ ꯉꯥꯎꯊꯣꯛꯑꯕꯅꯦꯕꯀꯣ ꯅꯍꯥꯟꯃꯨꯛꯇꯣ ꯑꯩ ꯊꯕꯛ ꯑꯃ ꯑꯗꯨꯝ ꯇꯧꯔꯝꯕꯅꯦꯕꯀꯣ ꯑꯗꯨ ꯃꯇꯝꯗ ꯃꯄꯥꯟꯗ ꯂꯩꯃꯟꯒꯤ ꯆꯃꯨꯕꯗꯩ ꯈꯨꯠꯀꯨꯝꯕ ꯅꯨꯡꯁꯥꯗ ꯂꯩꯃꯟꯕꯒꯤ ꯍꯧ ꯊꯒ
ꯑ ꯑꯅꯒꯔꯤꯁꯨ ꯉ ꯃꯔ ꯃꯅꯤ
ꯅꯨꯡꯁꯥꯗ ꯂꯦꯞꯄꯗ ꯃꯨꯏꯅꯦ ꯅꯨꯡꯇꯤꯒꯤ ꯂꯦꯞꯄꯗꯤ
ꯍꯥꯏꯗꯤ ꯅꯦꯆꯔꯦꯜꯂꯤ ꯄꯄꯗꯒꯤ ꯎ ꯑꯣꯕꯁꯤꯡꯤꯡꯁꯦ
ꯎꯝ ꯀꯅꯥꯅ ꯍꯥꯏꯕ꯭ꯔꯣ ꯑꯗꯨꯗꯤ ꯃꯨꯕꯅꯦ ꯃꯨꯕꯗꯤ ꯅꯨꯡꯁꯥꯗ ꯃꯨꯌꯦꯦ ꯃꯨꯌꯦꯦ
ꯃꯗꯦ ꯃꯗꯦ
ꯑꯩꯉꯣꯟꯗ ꯈꯪꯕꯒꯤꯅꯦ ꯑꯩꯒꯤ ꯈꯨꯠꯀꯨꯝꯕꯗ ꯂꯣꯏꯅ ꯃꯣꯛꯈ꯭ꯔꯕꯅꯦ ꯅꯨꯡꯁꯥꯗ ꯂꯩꯃꯟꯗꯒꯤ ꯑꯗꯨꯅꯤ ꯍꯧꯖꯤꯛꯇꯤ ꯃꯄꯥꯟ ꯊꯣꯛꯇ꯭ꯔꯦ ꯏꯃꯨꯡꯗ ꯉꯇ ꯂꯩꯕꯅꯤꯅꯀꯣ ꯑꯃꯨꯛ
ꯎꯝ
ꯇꯀꯤꯟꯗ ꯑꯃꯨꯛ ꯂꯥꯛꯈ꯭ꯔꯦ
ꯐꯩꯌꯦ ꯐꯩꯌꯦ ꯅꯪ ꯅꯣꯡꯕꯨ ꯆꯪꯁꯦ ꯭ꯂ ꯁꯤꯡ ꯭ꯂ
ꯅꯗꯤꯦ ꯄꯨꯡ ꯀꯌꯥꯗ ꯍꯧꯒꯛꯀꯦꯔꯣ
ꯑ ꯃꯒꯔ ꯊꯔꯣꯕ
ꯍ ꯀꯌꯥꯗ ꯍꯧꯒꯠ ꯀꯦꯔꯣ
ꯀꯩꯅꯣ ꯍꯌꯦꯡꯅꯤ ꯍꯥꯏꯕꯅꯤ ꯍꯥꯏꯁꯦ
ꯅꯪ ꯐꯃꯨꯡꯗꯒꯤꯗꯤ ꯍꯧꯒꯠꯇ꯭ꯔꯤꯗꯅ
ꯑꯣ ꯍꯧꯒꯜ ꯅꯪ ꯋꯥꯔꯤ
ꯆꯀꯅꯥꯥꯟ ꯅꯣꯏ ꯆꯥꯛ ꯊꯣꯡꯅꯦꯕ ꯃꯤ ꯑꯇꯣꯞꯄ ꯑꯗꯨꯝ ꯂꯩꯕ꯭ꯔꯣ
ꯑꯔꯗꯔ ꯅ ꯊ
ꯎꯝ
ꯀꯩꯅꯦ ꯅꯉꯣꯟꯗ ꯑꯍꯥꯟꯕ ꯋꯥꯔꯤ ꯁꯥꯟꯅꯕ ꯀꯥꯟꯗ ꯑꯗꯨꯗꯤ ꯐꯥꯔꯁ ꯐꯥꯔꯁ ꯑꯅꯤꯔꯛ ꯁꯨꯕꯗ ꯅꯠꯇꯕꯀꯣ ꯍꯥꯟꯕ ꯁꯥꯟꯅꯕ ꯀꯥꯟꯗ ꯅꯪꯗꯣ ꯋꯥꯔꯤꯗꯣ ꯌꯥꯝ ꯁꯥꯟꯅꯕ ꯅꯨꯡꯉꯥꯏꯅꯤꯉꯥꯏꯗꯤ ꯃꯥꯟꯗꯤ ꯃꯥꯟꯗꯕꯅꯦꯕꯀꯣ ꯑꯍꯥꯟꯕ ꯁꯥꯟꯅꯕ ꯅꯨꯃꯤꯠꯇꯣ ꯑꯗꯨꯒ ꯑꯃꯨꯛꯀ ꯀꯦꯟꯗ ꯁꯥꯟꯅꯕꯗꯗꯤ ꯑꯗꯨꯝ ꯋꯥꯔꯤꯗꯣ ꯁꯥꯕ ꯅꯨꯡꯉꯥꯏꯔꯦ
ꯏꯗꯤ ꯀꯥꯎꯒꯅꯦ ꯐ